ꯁꯦꯡ ꯉ ꯇꯥꯕꯤꯕ
ꯑꯩꯗꯣ ꯇꯥꯏ
ꯑꯩ ꯏꯌꯥꯔ ꯄꯤꯁ ꯍꯥꯞꯄ ꯏꯌꯥꯔ ꯄꯤꯁꯁꯦ ꯀꯌꯥ ꯅꯨꯡꯉꯥꯏꯖꯕ ꯑꯗꯒꯤ
ꯎꯝ ꯀꯔꯝꯕ ꯁꯤꯝ ꯄꯥꯏꯒꯦ
ꯀꯩꯅꯣꯒꯤ ꯀꯩꯅ ꯏꯌꯥꯇꯦꯟ
ꯑꯦꯌꯔꯇꯦꯜ ꯆꯥꯛ ꯆꯥꯔꯕꯣ
ꯆꯥꯛ ꯆꯥꯔꯦ ꯎ
ꯑꯩꯈꯣꯏꯁꯦ ꯑꯩꯁꯨ ꯍꯧꯖꯤꯛꯇ ꯆꯥꯕ ꯂꯣꯏꯕꯗ ꯉꯥꯏꯔꯤ
ꯀꯔꯤ ꯃꯊꯦꯜ ꯇꯧꯔꯕ ꯉꯁꯤꯒꯤꯗꯤ
ꯏꯔꯣꯟꯕ ꯑꯣꯏꯅ ꯇꯧꯔꯦ
ꯑꯩ ꯑꯆꯝꯕ ꯑꯃ ꯆꯥꯔꯦ ꯀꯉꯧ ꯑꯃ ꯌꯥꯎꯔꯦ ꯍ
ꯌꯣꯡꯖꯥꯛ ꯃꯔꯨ ꯑꯇꯤꯡꯕꯗꯨꯒ ꯂꯐꯨꯒ ꯑꯗꯨꯃꯥꯏꯅ ꯏꯔꯣꯜꯂꯦ ꯅꯣꯡ ꯀ꯭ꯂꯥꯏꯃꯦꯠꯁꯦ ꯀꯩ ꯀꯃꯥꯏꯅ ꯇꯧꯒꯦ ꯑꯗꯨꯅ ꯅꯣꯡ ꯇꯥꯕ ꯁꯥꯕ
ꯅꯣꯡ ꯇꯥꯏ ꯉꯁꯤꯗꯤ ꯅꯣꯡꯁꯦ ꯃꯔꯛ ꯃꯔꯛ ꯈꯛ ꯈ ꯑꯗꯨꯝ ꯇꯥꯏꯅꯦ ꯉꯍ ꯉꯍꯥꯛ ꯂꯦꯞꯄꯒ
ꯑꯁꯤꯗꯗꯤ ꯑꯩꯈꯣꯏꯒꯤ ꯌꯥꯝ ꯀꯟꯅꯗꯤ ꯇꯥꯗꯕ
ꯑꯣ
ꯃꯔꯛ ꯃꯔꯛ ꯇꯥꯕ ꯑꯗꯨꯒ ꯌꯥꯝ ꯁꯥꯏꯗ
ꯎꯝ ꯆꯍꯤ ꯀꯌꯥꯃꯨꯛ ꯁꯨꯔꯝꯃꯅꯤ
ꯑꯩ ꯑꯩꯒꯤꯔꯣ
ꯑꯦ
ꯑꯩ ꯀꯨꯟꯊ꯭ꯔꯥ ꯀꯨꯟꯊ꯭ꯔꯥ ꯌꯧꯔꯛꯑꯦ ꯑꯩ
ꯆꯍꯤꯁꯦ ꯉꯁꯥꯏꯗꯒꯤ ꯋꯥꯔꯤ ꯁꯥꯟꯅꯔꯛꯄꯁꯦ ꯆꯍꯤꯁꯦ ꯑꯩ ꯑꯩꯅ ꯈꯥ ꯀꯁꯤ ꯑ ꯂꯩꯦ ꯍꯥꯏꯗꯤ ꯀꯨꯟꯊ꯭ꯔꯥ ꯃꯉꯥ ꯃꯊꯛ ꯍꯥꯏꯇꯥꯔꯦ ꯀꯨꯟꯊ꯭ꯔꯥ
ꯃꯩꯗꯤ ꯆꯥꯡ ꯅꯥꯏꯅ ꯂꯥꯛꯄ꯭ꯔꯣ ꯀꯃꯥꯏꯅ ꯇꯧꯋꯦꯅ
ꯎꯝ ꯆꯥꯡꯅꯥꯏꯌꯦ ꯄꯩꯗꯦ
ꯁꯣꯝꯗꯗꯤ ꯌꯥꯝ ꯀꯟꯅ ꯅꯨꯡꯉꯥꯏꯇꯦ ꯃꯨꯂꯤ ꯑꯃꯨꯛꯀ ꯂꯥꯛꯑꯦ ꯑꯗꯨꯃꯥꯏꯅ ꯇꯧ ꯂꯩ
ꯉꯁꯥꯏ ꯋꯥꯔꯤ ꯁꯥꯟꯅꯩ ꯀꯥꯟꯗ ꯑꯩꯒꯤ ꯀꯩꯅꯣꯁꯦ ꯂꯣꯏꯊꯣꯛꯈꯤꯗꯅ ꯕꯔꯥ ꯀꯥꯔ ꯎꯔꯦ ꯑꯗ ꯑꯃꯀ ꯑꯦ ꯌꯥꯔꯦ ꯍꯧꯖꯤ
ꯑꯇꯣꯞꯄ ꯊꯕꯛ ꯀꯩ ꯀꯩ ꯍꯣꯠꯅꯕꯤꯗ꯭ꯔꯕꯣ ꯑꯇꯣꯞꯄ
ꯍꯧꯖꯤꯛꯁꯦ ꯑꯩꯗꯤ ꯌꯨꯝꯗ ꯇꯨꯝꯗ ꯂꯩꯅ ꯂꯩꯅ ꯀꯩꯀꯥ ꯈꯔ ꯇꯧꯕ ꯌꯥꯕ ꯁꯨꯝ
ꯇꯝꯕ ꯑꯣ
ꯕ ꯑꯩꯅ ꯈꯔꯗꯤ ꯇꯧꯔꯤ ꯑꯉꯥꯡ ꯑꯉꯥꯡꯁꯨ ꯃꯣꯏ ꯃꯔꯤ ꯃꯉꯥ ꯂꯥꯏꯔꯤꯛ ꯉꯍꯥꯛ ꯉꯥꯏꯍꯥꯛ ꯇꯥꯛꯄꯤꯕ ꯊꯣꯡꯕꯒꯤ ꯅꯥꯟꯥꯏ ꯇꯧꯕꯤꯁ
ꯎꯝ
ꯁꯣꯝꯗꯤ ꯀꯔꯤ ꯁꯤꯟꯐꯝ ꯍꯣꯠꯅꯕꯤꯔꯤꯒꯦ ꯍꯧꯖꯤꯛꯄꯣ
ꯑꯩ ꯁꯤꯟꯐꯝꯗꯤ ꯊꯣꯏꯗꯣꯛꯄꯨꯗꯤ ꯑꯇꯣꯞꯄꯗꯤ ꯇꯧꯗ꯭ꯔꯦ ꯑꯗꯨꯝ ꯀꯩ ꯍꯥꯏꯅꯤ ꯅꯣꯡꯃꯒꯤ ꯍꯖꯔꯥ ꯍꯥꯏꯇꯥꯔꯦ ꯑꯗꯨꯃꯥꯏꯅ ꯀꯩꯒꯤ ꯊꯕꯛ ꯁꯨꯕ ꯂꯩꯕ ꯑꯗꯨ ꯑꯗꯨꯝꯕꯁꯨ ꯃꯔꯛ ꯃꯔꯛꯄꯨꯗꯤ ꯍꯣꯏ ꯎ ꯂꯥꯏꯔꯤꯛ ꯇꯥꯛꯄꯕꯨꯗꯤ ꯆꯠꯅꯦꯕ ꯃꯔꯛ ꯃꯔꯛꯇ
ꯊꯠꯂꯒ ꯃꯤꯅ ꯄꯩꯁꯥ ꯈꯤꯇꯪ ꯈꯤꯇꯪ ꯄꯤꯔꯛꯄ ꯑꯗꯨ ꯑꯗꯨꯅ ꯑꯗꯨꯝ ꯀꯣꯟꯅꯅꯤꯡꯉꯥꯏ ꯀꯩꯅꯣ ꯇꯧꯔ ꯊꯣꯏꯗꯣꯛꯄ ꯁꯥꯔꯚꯤꯁꯀꯨꯝꯕꯗꯤ ꯇꯧꯍꯧꯗꯕꯅꯤꯅ ꯑꯗꯨꯃꯅ
ꯑꯩꯁꯦ ꯊꯕꯛꯀꯤꯗꯤ ꯀꯩꯝ ꯇꯧꯗ꯭ꯔꯦ ꯌꯨꯝꯗ ꯑꯉꯝꯕ ꯈꯔ ꯍꯣꯠꯅꯕ
ꯎꯝ
ꯀꯩꯅꯣ ꯇꯧꯕ ꯍꯤꯡꯗꯕꯗꯤ ꯌꯥꯗꯕꯅꯤꯅꯀꯣ ꯉꯅ ꯉꯝꯅꯕ ꯏꯆꯥꯁꯨ ꯑꯅꯤ ꯂꯩꯔꯦ ꯆꯆꯥ ꯅꯨꯨꯄꯥ ꯑꯃꯦ ꯅꯨꯄꯤ ꯑꯃ
ꯑ
ꯁꯣꯝꯗꯤ ꯌꯨꯝ ꯀꯩ ꯄꯥꯝꯕꯤꯗ꯭ꯔꯤꯕꯣ
ꯑꯩ ꯄꯥꯕꯤ ꯄꯥꯟꯗ꯭ꯔꯤ ꯑꯗꯨꯝ ꯀꯩꯁꯦ ꯑꯩꯈꯣꯏꯒꯤ ꯁꯦꯟꯊꯣꯛꯄ ꯂꯝꯕꯤ ꯍꯥꯟꯅ ꯁꯦꯝꯒꯦ ꯍꯥꯏꯗꯅ ꯈꯜꯂꯤꯌꯦ ꯍꯥꯟꯅ
ꯎꯝ ꯀꯩꯩꯅꯣꯗꯤꯦ ꯆꯍꯤ ꯀꯨꯟꯊ꯭ꯔꯥ ꯁꯨꯔꯗꯤ ꯅꯨꯄꯤ ꯊꯤꯕ ꯌꯥꯔꯦ ꯀꯩꯅꯣ
ꯍꯣꯏ ꯌꯥꯗꯤ ꯌꯥꯔꯕꯅꯦ
ꯍꯌꯦꯡ ꯑꯉꯥꯡꯈꯩꯗꯨ ꯆꯥꯎꯔꯛꯑꯒ ꯃꯣꯏꯅ ꯁꯦꯕꯥꯒ ꯇꯧꯕꯒꯤ ꯀꯩꯅꯣꯗꯣ ꯈꯔ ꯉꯟꯅ
ꯃꯥꯅꯦ ꯃꯥꯅꯦ ꯃꯥꯅꯦ
ꯁꯤ ꯁꯤ ꯑꯩꯈꯣꯏ ꯑꯅꯤꯅ ꯁꯥꯟꯅꯔꯤꯁꯦ ꯁꯤꯁꯦ ꯃꯤ ꯀꯌꯥꯝꯒꯨꯝꯕ ꯍꯥꯞꯄ ꯌꯥꯕꯖꯥꯠꯔ ꯈꯪꯗ꯭ꯔꯦꯅꯦ ꯀꯌꯥꯝꯒꯨꯝ ꯃꯥꯒꯤ ꯃꯤꯡꯗꯣ ꯑꯩꯈꯣꯅ ꯄꯥꯟꯊꯗꯔꯒꯖꯨ
ꯀꯌꯥ ꯌꯥꯕꯅꯣ ꯈꯪꯗꯦ ꯃꯥꯏꯗꯤ ꯌꯥꯃꯤꯈꯩꯗꯤ ꯌꯥꯗꯤ ꯌꯥꯔꯝꯅꯤꯗ ꯃꯣꯏ ꯀꯔꯤ
ꯃꯥꯅꯦ ꯑꯩꯈꯣꯏ ꯃꯔꯣꯟꯗ ꯈꯛꯇ ꯉꯥꯡꯗꯣꯏꯅꯦꯕ ꯅꯠꯇ꯭ꯔꯥ ꯑꯩꯈꯣꯏ ꯃꯔꯣꯟ ꯁꯥꯟꯅꯔ ꯑꯗꯨꯒ
ꯆꯠꯅꯕꯤ ꯑꯩꯈꯣꯏꯅ ꯉꯥꯡꯉꯤꯕ ꯋꯥꯉꯥꯡ ꯁꯉꯥꯡ ꯂꯣꯟꯗꯥ ꯄꯨꯗꯥ ꯁꯤꯅꯦꯕ ꯃꯣꯏꯅ ꯀꯩꯅꯣ ꯇꯧꯔ ꯈꯣꯝꯖꯜꯂꯤꯁꯦ
ꯑꯐꯕꯁꯤꯡꯗꯣ
ꯍꯥꯏꯗꯤ ꯀꯃꯥꯏꯅ ꯉꯥꯡꯅꯕ ꯀꯃꯥꯏꯅ ꯁꯛꯅꯕ ꯁꯥꯏꯅ ꯃꯣꯏꯒꯤ ꯀꯩꯅꯣꯗꯨꯅ ꯎꯝ ꯍꯦꯟꯅ ꯒ꯭ꯌꯥꯟ ꯇꯥꯅꯕ ꯈꯣꯝꯖꯤꯟꯕ ꯑꯣꯏꯕ ꯖꯥꯠꯅꯤ ꯃꯥꯏꯁꯦ
ꯃꯥꯅꯦ ꯃꯥꯅꯦ
ꯀꯨꯏꯗ꯭ꯔꯤꯕꯣ
ꯃꯤꯅꯁꯨ ꯃꯤꯅꯁꯨ ꯈꯪꯅꯕ ꯑꯣꯏꯕꯖꯥꯠꯅꯤ ꯉꯔꯥꯡ ꯍꯧꯕꯅꯤꯗ ꯉꯔꯥꯡ
ꯑꯩꯅ ꯑꯃꯨꯛ ꯈꯤꯇꯪ ꯋꯥꯒꯗꯕ ꯃꯇꯥꯡ ꯍꯥꯏꯔꯒꯗꯤ ꯍꯌꯦꯡꯋꯥꯏ ꯃꯩꯇꯩ ꯃꯌꯦꯛꯅꯒ ꯏ ꯏ ꯏꯕꯒꯤ ꯀꯩꯅꯣꯃ ꯂꯥꯛꯈꯤꯅꯦꯕ
ꯏꯕꯒꯤ ꯂꯥꯛꯇꯣꯏꯔꯥ
ꯏꯕꯒꯤ ꯂꯥꯛꯇꯣꯏ ꯃꯥꯜꯂꯦ ꯉꯁꯥꯏ ꯍꯥꯏꯐꯦꯠ ꯍꯥꯏꯔꯛꯄꯗꯣ ꯑꯩꯈꯣꯏ ꯑꯣꯖꯥꯗꯨꯅ ꯍꯌꯦꯡꯀ ꯃꯣꯏꯅ ꯏꯔꯛꯄꯗꯣ ꯑꯩꯈꯣꯏꯅ ꯑꯦ ꯅꯪꯒꯤꯖꯦ ꯂꯥꯜꯂꯦ ꯀꯥꯏꯅ ꯁꯨꯃꯥꯏꯅ ꯍꯥꯏꯐꯦꯠꯀ ꯁꯦꯝꯗꯣꯛꯄ ꯑꯣꯇꯣꯗ ꯏꯔꯛ ꯄꯣꯏ ꯌꯥꯎ ꯃꯥꯜꯂꯦ ꯃꯁꯥꯅ ꯑꯁ ꯀꯩꯅꯣꯝ ꯍꯥꯏꯈꯔꯦ ꯑꯩꯈꯣꯏꯒꯤ ꯂꯣꯟ ꯉꯛꯇ ꯁꯤꯟꯖꯟꯅꯧ ꯍꯥꯏꯔꯒ
ꯌꯥꯔꯒꯗꯤ ꯏꯃꯨꯡ ꯃꯅꯨꯡꯗꯣ ꯍꯥꯞꯆꯜꯂꯒ ꯏꯃꯨꯡ ꯃꯅꯨꯡ ꯑꯗꯨꯗ ꯍꯥꯞꯆꯤꯜꯂꯒ ꯍꯣꯏ ꯂꯩꯗꯅ ꯃꯤ ꯃꯤ ꯈꯪꯅꯕ ꯆꯥꯅꯕꯁꯤꯡꯗꯣ ꯍꯥꯏꯗꯤ ꯀꯩ ꯍꯥꯏꯒꯅꯤ ꯅꯪꯒ ꯑꯩꯑꯗꯤ ꯁꯨꯝ ꯂꯥꯞꯅꯔꯤꯗꯅ ꯂꯥꯞꯄꯒꯤ ꯃꯔꯝꯅ ꯃꯔꯛ ꯃꯔꯛꯇ ꯐꯣꯟ ꯇꯧꯕ ꯀꯥꯟꯗ ꯆꯠ ꯆꯠꯄ ꯈꯣꯠꯇꯕ ꯑꯗꯨꯝꯃ ꯂꯩꯕ ꯑꯗꯨꯒ ꯊꯕꯛꯁꯤ ꯃꯇꯝꯗ ꯍꯥꯡꯉꯤ ꯁꯪꯉꯤ ꯈꯪꯗꯦꯗꯅ ꯑꯗꯣ
ꯍꯣꯏ
ꯅꯪꯒꯤꯁꯨ ꯏꯃꯨꯡꯒꯤ ꯃꯅꯨꯡ ꯅꯠꯇ꯭ꯔꯒ ꯅꯪ ꯃꯔꯨꯞ ꯃꯄꯥꯡꯁꯤꯡ ꯃꯅꯥꯛꯇ ꯂꯩꯕꯁꯤꯡꯗꯣ ꯇꯧꯔꯒ ꯅꯣꯡꯃꯥꯗ ꯁꯠ ꯁꯠ ꯂꯣꯏꯊꯣꯛꯄ ꯌꯥꯕ ꯑꯗꯨꯃꯥꯏꯅ ꯑꯣꯏꯔꯒꯗꯤ ꯑꯩ ꯑꯩꯗꯤ ꯍꯥꯡꯗꯤ ꯍꯥꯡꯕꯅꯦ ꯑꯗꯨ ꯃꯥꯅ ꯉꯁꯤꯒꯤꯗꯣ ꯂꯣꯏꯊꯣꯛꯑꯗꯤ ꯌꯥꯒꯅꯤ ꯍꯥꯏꯅ ꯍꯥꯏꯌꯦ
ꯍꯥ
ꯅꯥ ꯑꯥ ꯑꯇꯣꯞꯄꯗ ꯇꯧꯗ꯭ꯔꯤꯌꯦ ꯑꯩꯖꯨ ꯃꯣꯏ ꯑꯇꯣꯞꯄꯗ ꯃꯤꯡ ꯄꯟꯗ꯭ꯔꯒꯁꯨꯅꯦ
ꯍꯣꯏ
ꯄꯟꯕꯗꯤ ꯅꯨꯡꯉꯥꯏꯔꯣꯏ ꯑꯇꯣꯞꯄ ꯑꯇꯣꯞꯄꯗꯁꯨ ꯇꯧꯋꯦ ꯃꯤ ꯑꯣꯏ
ꯑꯩꯅ ꯇꯧꯕꯁꯦ ꯃꯤ ꯑꯅꯤꯗꯤꯁꯨꯂꯦ ꯍꯧꯖꯤꯛ ꯑꯩꯅ ꯍꯧꯖꯤꯛ
ꯉꯁꯥꯏ ꯑꯃ ꯇꯧꯔꯛꯏꯗꯅ ꯅꯪꯅ ꯑꯩꯉꯣꯟꯗ
ꯀꯩꯅꯣꯗꯤ ꯑꯩꯅ ꯑꯩꯅ ꯑꯩꯅ ꯑꯩꯅ ꯇꯧꯈꯤꯕꯗꯤ ꯀꯩꯅꯣ ꯇꯧꯗꯕ꯭ꯔꯣ ꯇꯥꯛꯁ ꯑꯦ ꯀꯩꯅꯣꯝ ꯍꯥꯏꯔꯦ ꯊꯕꯛꯁꯦ
ꯅꯪꯅ ꯇꯧꯔꯛꯄꯗꯣ ꯅꯪꯉꯣꯟꯗ ꯂꯥꯛꯇꯣꯏꯕ ꯉꯁꯥꯏ ꯅꯪ ꯑꯃ ꯂꯥꯛꯄꯗꯣ ꯑꯩꯉꯣꯟꯗ ꯇꯧꯕꯩ ꯑꯣꯏꯔꯝꯒꯅꯤ ꯑꯗꯨꯒ ꯑꯩꯅ ꯃꯤ ꯑꯃꯗ ꯇꯧꯔꯤꯌꯦꯕꯀꯣ ꯑꯩꯈꯣꯏꯒꯤ ꯑꯣꯖꯥ ꯑꯃꯗꯣ ꯑꯣꯖꯥ ꯏꯕꯣꯍꯟꯗ ꯇꯥꯛꯄ ꯈꯣꯠꯄ ꯇꯧꯕꯗ ꯃꯥꯡꯗꯣ ꯑꯃ ꯇꯧꯔꯦ ꯑꯗꯣ ꯇꯧꯕꯒꯤ ꯑꯩꯉꯣꯟꯗ ꯑꯃ ꯂꯥꯛꯑꯦꯕ ꯍꯧꯖꯤꯛ ꯑꯩꯉꯣꯟꯗ ꯑꯃ ꯇꯧꯔꯛꯏꯗ ꯅꯪꯅ ꯑꯩꯉꯣꯟꯗ ꯑꯗꯣ ꯑꯅꯤ ꯑꯅꯤ ꯁꯨꯔꯤꯕ ꯄꯨꯟꯅ ꯃꯪꯉꯥ ꯑꯣꯏꯗꯣꯏꯕ
ꯄꯨꯟꯅ ꯃꯪꯉꯥꯅꯤꯅꯦ ꯑꯩꯈꯣꯏꯒꯤ ꯀꯩꯅꫭꯗꯤ ꯃꯁꯤꯡꯖꯩ ꯃꯤ ꯃꯪꯉꯥ ꯈꯠꯇ ꯑꫭꯏ ꯃꯥꯜꯂꯦ ꯑꯩꯈꯣꯏꯒꯤ ꯀꯩꯅꯣꯗꯨꯗ ꯀꯥꯡꯂꯨꯞꯇꯨꯗ ꯂꯩꯔꯤꯁꯦ ꯍꯧꯖꯤꯛꯀꯤ ꯑꯣꯏꯅꯗꯤ ꯑꯥ
ꯑꯗꯨꯗ ꯑꯃꯨꯛ
ꯌꯥꯝ ꯌꯥꯕꯨ ꯌꯥꯔꯒꯗꯤ ꯏꯃꯨꯡ ꯃꯅꯨꯡꯒꯤ ꯃꯤ ꯑꯃ ꯍꯥꯞꯆꯜꯂꯒ ꯑꯗꯨꯝ ꯑꯩꯒ ꯑꯣꯟꯖꯟꯅꯔꯒ ꯑꯗꯨꯝ ꯇꯧꯅꯕ ꯌꯥꯕꯖꯥꯠꯅꯤꯗ
ꯑꯗꯨꯅꯦ ꯑꯗꯨꯅꯦ ꯍꯥꯏꯗꯤ ꯉꯁꯥꯏ ꯃꯣꯏꯅ ꯍꯥꯏꯕꯒꯨꯝꯅ ꯑꯩꯈꯣꯏꯒꯤ ꯁꯤ ꯉꯥꯡꯅꯔꯤꯕ ꯃꯌꯥꯝꯗꯣ ꯃꯣꯏꯅ ꯑꯐꯕꯁꯤꯡꯗꯣ ꯂꯧꯔꯒ ꯑꯩꯈꫭꯏꯒꯤ ꯑꯩꯈꯣꯏꯒꯤ ꯏꯃꯥꯂꯣꯟ ꯍꯥꯏꯒꯗ꯭ꯔꯥ ꯁꯤꯁꯨ ꯍꯦꯟꯅ ꯃꯌꯥꯝꯗ ꯆꯠꯅꯕ ꯇꯧꯕ ꯊꯕꯛ ꯑꯣꯏꯗꯣꯏꯅꯦꯕ ꯃꯌꯥꯝꯗ
ꯀꯩꯅ ꯑꯩꯈꯣꯏꯒꯤ ꯑ ꯁꯤꯒꯤ ꯏꯔꯝꯗꯝꯁꯤꯒꯤ ꯅꯨꯄꯥ ꯑꯃꯅꯁꯨ ꯀꯩꯅꯣꯃ ꯄꯨꯊꯣꯛꯈ꯭ꯔꯕꯅꯦ ꯍꯥꯏꯗꯤ ꯑꯩꯈꯣꯏꯒꯤ ꯂꯣꯟꯖꯦ ꯑꯇꯣꯞꯄꯗ ꯍꯟꯗꯣꯛꯄꯗ ꯅꯨꯡꯉꯥꯏꯅꯕ ꯍꯥꯏꯇꯥꯔꯦꯅꯦꯀꯣ
ꯃꯥꯅꯤ ꯃꯥꯅꯤ ꯃꯥꯅꯤ ꯑꯉꯥꯡ ꯑꯃꯅ ꯄꯨꯊꯣꯛꯈꯤꯕꯗꯣ
ꯑꯗꯨꯒꯨꯝꯕꯗꯣ ꯌꯥꯝꯅ ꯑꯉꯥꯡꯗꯤ ꯑꯣꯏꯗꯦ
ꯑꯗꯨ ꯅꯪ ꯍꯣꯔꯦꯟ ꯑꯩꯈꯣꯏꯒꯤ ꯃꯇꯝꯗꯣ ꯀꯩꯅꯣ ꯇꯧꯔꯀꯥꯟꯗ ꯑꯗꯨꯝ ꯍꯥꯏꯔꯛꯑꯣ ꯁꯤ ꯁꯤ ꯀꯩꯅꯣ ꯇꯧꯋꯩ ꯍꯥꯏꯕꯗꯣ ꯍꯥꯏꯗꯤ ꯅꯪ ꯇꯧꯔꯛꯄꯅꯤ ꯀꯩꯅꯣ ꯇꯧꯕꯅꯤꯅꯦ
ꯑꯥ ꯀꯩꯅꯣꯗꯩ ꯅꯤꯄꯥꯟ ꯋꯥꯠꯂꯤ ꯑꯅꯤ ꯑꯅꯤꯒꯨꯝꯕ ꯀꯩꯅꯣ ꯇꯧꯔꯗꯤ ꯇꯔꯥ ꯌꯧꯔꯀꯥꯟꯗꯗꯤ ꯀꯛꯄ ꯌꯥꯏ ꯍꯥꯏꯕꯅꯦꯕꯀꯣ
ꯑꯗꯨꯗꯣ ꯁꯤꯗ ꯍꯥꯏꯕ ꯌꯥꯕ꯭ꯔꯥ ꯌꯥꯗꯕ꯭ꯔꯥ ꯈꯪꯗꯦꯅꯦ ꯑꯃ ꯑꯣꯖꯥꯗꯁꯨ ꯍꯪꯗ꯭ꯔꯤ
ꯑꯗꯨꯏꯗꯣ ꯌꯥꯝ ꯌꯥꯝ ꯆꯦꯛꯁꯤꯟꯅꯗ ꯇꯧꯗꯤ ꯇꯧꯕꯅꯦ ꯃꯣꯏꯁꯦ
ꯑ
ꯌꯥꯝ ꯆꯦꯛꯁꯤꯟꯅ ꯇꯧꯗꯤ ꯇꯧꯕꯅꯦ ꯃꫭꯏꯁꯦ
ꯅꯨꯡꯕꯨꯗꯤ ꯅꯨꯡꯉꯥꯏ ꯏꯁꯥꯒꯤ ꯀꯩꯀꯥꯗꫭ ꯈꯔ ꯃꯇꯝ ꯃꯇꯝ ꯃꯥꯡꯕꯒꯤ ꯀꯩꯀꯥꯅꯣ ꯈꯔꯁꯨ ꯐꯪꯉꯅꯤꯀꯣ
ꯃꯥꯅꯤ ꯑꯩꯈꯣꯏ ꯄꯣꯠ ꯆꯩꯩ ꯌꯣꯟꯕ ꯈꯣꯠꯄꯒꯤ ꯇꯝꯕꯒꯤ ꯑꯣꯏꯔꯗꯤ ꯌꯥꯝ ꯅꯨꯡꯉꯥꯏꯅꯤ ꯁꯤꯒꯤꯁꯦ
ꯑ
ꯇꯝꯃꯛꯄꯗ ꯑꯗꯨ ꯍꯧꯖꯤꯛ ꯑꯩꯈꯣꯏ ꯏꯔꯝꯗꯝꯗ ꯑ ꯌꯥꯝ ꯇꯧꯅꯕꯗꯣ ꯄꯣꯠ ꯆꯩꯩ ꯌꯣꯟꯕ ꯈꯣꯠꯄꯒꯤ ꯇꯣꯉꯥꯟ ꯇꯝꯕ ꯑꯃ ꯂꯩꯕꯅꯦ ꯑꯗꯨꯃꯥꯏꯅ ꯁꯨꯃꯥꯏꯅ ꯋꯥꯔꯤ ꯁꯥꯟꯅꯍꯜꯂꯒ ꯊꯝꯕ
ꯑꯥ
ꯃꯆꯥ ꯑꯅꯤ ꯁꯨꯔꯦꯕꯥ ꯑꯣꯖꯥꯏ
ꯑꯅꯤꯁꯨꯔꯦ ꯑꯩꯒꯤꯗꯤ ꯀꯨꯏꯔꯦ ꯑꯗꯣ ꯑꯩꯁꯦ ꯏꯁꯥꯒꯤ ꯆꯍꯤꯁꯦ ꯀꯨꯟꯊ꯭ꯔꯥ ꯁꯨꯗ꯭ꯔꯤ ꯑꯥ ꯀꯨꯟꯊ꯭ꯔꯥ ꯁꯨꯔꯛꯄꯒꯤ ꯑꯗꯥꯏꯗꯅꯦ ꯀꯩꯅꯣꯖꯦ ꯑꯩ ꯅꯨꯄꯤ ꯊꯤꯁꯦ
ꯑꯩꯖꯨ ꯀꯩ ꯍꯥꯏꯅꯤ ꯁꯦꯟ ꯇꯥꯟꯕꯖꯦ ꯑꯃꯁꯤ ꯑꯃ ꯂꯝꯕꯤ ꯑꯃ ꯍꯥꯟꯅ ꯁꯦꯝꯒꯦ ꯍꯥꯏꯗꯅ ꯋꯥꯈꯟꯗꯤ ꯈꯜꯂꯤꯕ ꯑꯗꯨꯒ
ꯌꯧꯉꯅꯤ
ꯑꯗꯨ ꯃꯇꯨꯡꯗ ꯑꯩꯗꯤꯁꯤꯇꯪ ꯊꯤꯖꯤꯜꯍꯧꯔꯒ ꯀꯃꯥꯏ ꯇꯧꯒꯅꯤ ꯍꯥꯏꯕꯗꯣ ꯃꯗꯨꯒꯤꯖꯨ ꯑꯃꯨꯛ ꯃꯊꯥ ꯁꯥꯕ
ꯇꯦꯛꯅꯤꯁꯦꯝ
ꯑꯗꯨꯏꯗ ꯍꯥꯏꯗꯤ ꯍꯧꯖꯤꯛꯀꯥꯟꯒꯤꯗꯤ ꯍꯥꯟꯅ ꯍꯥꯟꯅꯒꯨꯝ ꯅꯠꯇ꯭ꯔꯦꯕ ꯁꯤ ꯃꯇꯝꯁꯦ
ꯑꯗ ꯂꯨꯍꯣꯡꯕꯗ ꯆꯪꯕ ꯈꯣꯠꯄ ꯀꯩ ꯀꯥꯁꯤꯁꯨ ꯄꯩꯁꯥ ꯅꯨꯡꯁꯥꯁꯤꯁꯨ ꯌꯥꯝ ꯆꯪꯕꯅꯤꯗꯣ
ꯃꯥꯅꯤ ꯃꯥꯅꯤ
ꯅꯨꯄꯥꯁꯤꯅ ꯑꯃꯨꯛꯀ ꯄꯩꯁꯥꯁꯦ ꯈꯔ ꯄꯥꯏꯕ ꯗꯔꯀꯥꯔ ꯂꯩ ꯅꯨꯄꯤ ꯅꯨꯄꯤꯅ ꯄꯩꯁꯥꯁꯦ ꯂꯧꯕꯁꯦ ꯈꯔ ꯆꯠꯅꯕꯤ ꯑꯣꯏꯅ ꯇꯧꯔꯛꯑꯦ ꯍꯥꯑꯣꯖꯤꯀ
ꯃꯥꯅꯦ ꯃꯥꯅꯦ
ꯑꯔꯄꯥ ꯀꯩ ꯀꯥ ꯃꯥꯇꯣꯞ ꯈꯟꯕꯒꯤꯅꯤ ꯈꯪꯗꯦ ꯄꯣꯠꯂꯣꯏꯒꯤꯅꯤ ꯈꯪꯗꯦ ꯀꯩꯅꯤ ꯈꯪꯗꯦ꯫ ꯅꯨꯄꯥꯁꯤꯗ ꯑꯗꯨꯝ ꯍꯧꯖꯤꯛꯇꯤ ꯀꯩꯅꯣ ꯇꯧꯅꯔꯦꯕ ꯄꯤꯔꯣꯅꯥ
ꯑꯩꯈꯣꯏ ꯁꯥꯟꯅꯕꯁꯤ ꯈꯣꯟꯖꯦꯜꯁꯦ ꯂꯥꯎꯍꯟꯕ ꯌꯥꯔꯒꯗꯤ ꯅꯨꯡꯉꯥꯏꯒꯗꯧꯕꯅꯦ꯫ ꯏꯪꯒ꯭ꯔꯥꯖꯤꯗ ꯄꯟꯕ ꯌꯥꯗ꯭ꯔꯕꯅꯤꯅ
ꯀꯥꯛꯑꯒꯦ꯫
ꯃꯥꯅꯤ ꯃꯥꯅꯤ ꯑ ꯃꯥꯅꯤ ꯃꯥꯅꯦ ꯑ
ꯃꯪ ꯐꯔꯣ ꯃꯪ ꯐꯔꯣ ꯑꯗꯨꯗꯤ
ꯄꯔꯁ ꯄꯔꯁ ꯄꯔꯁꯦ